ꯑ ꯑꯁ ꯌꯨꯝ ꯌꯥꯎꯕꯗ ꯉꯥꯏꯔꯤꯌꯦ
ꯔꯒꯣ
ꯟꯋꯥꯗꯤꯗ ꯊꯕ
ꯑꯣ
ꯌꯨꯝ ꯅꯣꯏ ꯌꯨꯝꯒꯗꯣꯝ ꯆꯥꯕ ꯌꯨꯝꯒ ꯌꯥꯝꯅꯥ ꯂꯥꯞꯄꯅꯦꯕꯀꯣ
ꯎꯝ ꯌꯥꯝ ꯈꯔꯗꯤ ꯑꯗꯨ
ꯅꯣꯏ ꯈꯨꯟ ꯂꯝꯕꯤꯁꯨ ꯌꯥꯝ ꯀꯥꯕꯅꯤꯅꯦ ꯑꯁ ꯑꯗꯨꯅꯦ ꯇꯥꯜꯂꯤꯁꯦ
ꯑꯩꯈꯣꯏꯗꯤ ꯑꯗꯨꯝ ꯆꯠꯂꯤꯕꯅꯦ
ꯆꯤꯡ ꯆꯤꯡ ꯀꯥꯕꯒ ꯆꯠ ꯃꯅꯅꯦ ꯅꯣꯏ ꯈꯨꯟꯒꯤꯗ
ꯎꯝ ꯑꯗꯨꯅꯦ ꯑꯞꯗꯥꯎꯟ ꯑꯞꯗꯥꯎꯟ ꯆꯠꯂꯤꯕꯅꯤ ꯃꯈꯥꯗ ꯀꯨꯝꯕꯗꯤ ꯌꯥꯕꯀꯣ ꯑꯗ ꯑꯃꯨꯛ ꯀꯥꯈꯠꯄꯗꯣ ꯋꯥꯕ ꯂꯝꯕꯤꯗꯣ ꯄ꯭ꯂꯦꯟ ꯑꯣꯏꯗꯕꯅꯤꯅ
ꯑꯩꯁꯨ ꯂꯩꯔꯤꯉꯩꯗ ꯅꯣꯏ ꯈꯨꯟꯗꯣ ꯑꯗꯥ ꯑꯗꯥꯁꯨꯔꯤ ꯋꯥꯅꯤ ꯍꯥꯏ ꯅ ꯅꯣꯟꯗ ꯅꯨꯅꯨꯡꯉꯥꯏ ꯕꯀꯣ ꯋꯥꯁꯨ ꯋꯥꯕ ꯅꯣꯏ ꯈꯨꯣꯟꯁꯦ
ꯅꯨꯡꯁꯨ ꯅꯨꯡꯉꯥꯏꯕ ꯋꯥꯁꯨ ꯋꯥꯕ
ꯑ
ꯈꯪꯗꯦ ꯉꯁꯤ ꯅꯨꯃꯤꯗꯥꯡꯁꯦ ꯀꯔꯤ ꯌꯦꯟꯖꯥꯡ ꯊꯣꯡꯗꯣꯏꯅꯣ ꯃꯊꯥ ꯁꯥꯔꯤ
ꯅꯪ ꯀꯩꯅꯣ ꯃꯂꯦꯟ ꯃꯅꯥ ꯌꯥꯝ ꯄꯥꯝꯃꯦ ꯍꯥꯏꯇꯥꯔꯦ ꯆꯥꯔꯣꯗꯣ
ꯑꯁ ꯂꯩꯇꯕ ꯏꯅꯤꯅꯦ ꯌꯨꯝꯗ ꯃꯥꯏꯔꯦꯟ ꯊꯥꯕꯤꯗꯦ
ꯑꯦ ꯌꯨꯝ ꯌꯨꯝꯒꯤ ꯍꯤꯡꯒꯣꯜ ꯂꯩꯇꯦ
ꯏꯣꯗꯤ ꯂꯩꯕ ꯏꯕꯣꯛꯀꯤ ꯈꯔ ꯂꯩꯕ ꯑꯗꯣ ꯃꯔꯦꯟ ꯊꯥꯕꯤꯗꯦꯕ ꯍꯥꯏꯗꯤ ꯃꯅꯥꯗꯨ ꯌꯥꯝ ꯆꯥꯅꯤꯡꯕꯅꯤꯅꯦ ꯂꯩꯇꯕꯅꯤꯅ ꯎꯄꯥꯏ ꯂꯩꯗꯤ ꯏꯪꯈꯣꯣꯟꯗꯗꯤ ꯂꯩꯌꯦꯕꯀꯣ ꯍꯣꯏ ꯏꯪꯈꯣꯣꯟꯗꯗꯤ ꯑꯗꯣ ꯍꯟꯗꯛꯇ ꯀꯥꯟꯅꯕꯗꯤ ꯂꯩ ꯗꯅ
ꯆꯝꯊꯣꯡꯁꯦ ꯑꯂꯨꯒꯨꯝꯕ ꯈꯥꯃꯦꯟꯒꯨꯝꯕꯗꯤ ꯂꯩꯔꯕꯝꯅꯤꯅ
ꯎꯝ ꯑꯗꯨꯕꯨꯗꯤ ꯂꯩꯌꯦ
ꯑꯗꯨ ꯑꯣꯏꯅ ꯆꯥꯗꯅ ꯁꯤꯗꯤ ꯎꯄꯥꯏ ꯂꯩꯇꯗꯅ
ꯎꯝ ꯍꯋꯥꯏꯁꯨꯦ ꯊꯣꯡꯕ ꯌꯥꯏꯗ ꯑꯌꯨꯛ ꯑꯃꯨꯛ ꯍꯋꯥꯏ ꯊꯣꯡꯕꯗꯨꯗ
ꯍ ꯍꯋꯥꯁꯨ ꯇꯣꯏꯂꯦꯠ ꯆꯥꯃꯥꯟꯜꯂꯗꯤ ꯍꯥꯎꯗꯕꯅꯤꯅ ꯍꯋꯥꯏꯁꯨ ꯑꯗꯨꯝ ꯃꯔꯛ ꯃꯔꯛꯇ ꯆꯥꯕꯅꯤ ꯍꯥꯎꯕꯅꯤꯅ ꯍꯋꯥꯏꯕ
ꯏꯕꯣꯛꯈꯣꯏꯗꯤ ꯀꯔꯤ ꯍꯥꯏꯁꯤꯔꯥ ꯑ ꯆꯥꯛ ꯌꯦꯟꯁꯥꯡ ꯆꯥꯕ ꯀꯥꯟꯗ ꯌꯦꯟꯁꯥꯡ ꯍꯟꯖꯤꯟ ꯍꯟꯖꯤꯟꯅ ꯆꯥꯔꯗꯤ ꯑꯗꯨꯝ ꯆꯥꯅꯤꯡꯗꯦ ꯍꯥꯏꯦꯕ ꯂꯩꯗꯅ
ꯎꯝ
ꯑꯗꯣ ꯍꯋꯥꯏꯁꯤꯗꯤ ꯑꯗꯨꯝ ꯍꯥꯎꯋꯦ ꯍꯥꯏꯌꯦꯦ ꯏꯕꯣꯛꯅ
ꯁꯤ
ꯍ ꯑꯗꯨꯝ ꯍꯗꯤꯔꯦ ꯑꯗꯨꯝꯥꯏꯔꯦꯝ ꯃꯅꯥꯒꯨꯝꯕ ꯑꯣꯏꯔꯗꯤꯌꯨ ꯊꯣꯡꯕꯤꯈ꯭ꯔꯗꯤ ꯅꯨꯃꯤꯗꯥꯡꯗ ꯆꯥꯅꯤꯡꯉꯔ ꯍꯥꯏꯅꯦꯕ ꯑꯃꯛ ꯊꯣꯡꯒꯦ ꯍꯥꯏꯔꯁ
ꯑꯁ ꯑꯩꯅ ꯑꯩꯅꯁꯨ ꯎ ꯁꯦ ꯍꯋꯥꯏꯁꯦ ꯊꯥ ꯑꯃꯗꯤ ꯐꯖꯅ ꯆꯥꯔꯝꯃꯦ
ꯎꯝ
ꯊꯤꯜ ꯅꯨꯡꯗꯥꯡ ꯑꯩꯁ ꯊꯥ ꯑꯃ ꯊꯕꯛ ꯆꯠꯂꯀꯥꯟꯗ ꯑꯩꯅ ꯀꯝꯄꯅꯤ ꯀꯝꯄꯅꯤꯒꯤ ꯊꯕꯛ ꯆꯠꯂꯀꯥꯟꯗꯀꯣ ꯑꯁ ꯑꯌꯨꯛꯇ ꯑꯌꯨꯛ ꯄꯨꯡ ꯇꯔꯦꯠ ꯑꯗꯨꯋꯥꯏ ꯆꯥꯒꯅꯤ ꯑꯗꯨꯒ ꯅꯨꯡꯊꯤꯟꯃꯨꯛ ꯆꯥꯒꯅꯤ ꯅꯨꯡꯗꯥꯡꯨꯛ ꯑꯃꯨꯛ ꯆꯥꯒꯅꯤ ꯑꯩꯁ ꯐꯖꯅ ꯆꯥꯔꯝꯃꯦ ꯑꯗꯨꯕꯨ ꯑꯗꯨꯝ ꯆꯥꯅꯤꯡꯉꯤ ꯍꯋꯥꯏꯕꯨꯗꯤ ꯑꯩꯗꯤ
ꯎꯝ
ꯅꯪꯁꯦ ꯍꯋꯥꯏꯁꯦ ꯄꯥꯝꯗꯕ ꯃꯥꯜꯂꯦꯗ ꯑꯗꯨꯝ ꯆꯥꯅꯤꯡꯉꯤꯗ ꯍꯋꯥꯏꯕꯨꯗꯤ
ꯑꯩꯈꯣꯏ ꯍꯣꯁꯇꯦꯜ ꯂꯩꯕ ꯀꯥꯟꯗꯗꯤ ꯍꯋꯥꯏ ꯆꯥꯕꯗꯣ ꯃꯍꯤ ꯉꯥꯛꯇ ꯑꯃꯨꯛꯀ ꯑꯣꯏꯒꯅꯤ ꯐꯖꯅ ꯃꯨꯟꯗ꯭ꯔꯒ ꯄꯦꯟꯕꯅꯦꯗ ꯍꯋꯥꯏ ꯆꯥꯕꯗꯣ
ꯍꯋꯥꯏꯅ ꯍꯥꯎꯏꯗꯨꯅ ꯍꯥꯏꯗꯤ ꯍꯋꯥꯏ ꯃꯨꯁꯔꯤꯗꯅꯦ ꯍꯋꯥꯏ ꯃꯁꯨꯨꯔꯤꯗꯅꯦ ꯄꯥꯝꯃꯦꯩꯗꯤ
ꯑꯗꯨꯕꯨꯅꯦ ꯑꯩꯅ ꯍꯥꯏꯁꯦ ꯍꯋꯥꯏ ꯍꯥꯏꯁꯨ
ꯍꯋꯥꯏꯁꯨ ꯃꯈꯜ ꯃꯈꯜ ꯂꯩꯗꯅ
ꯎꯝ
ꯃꯈꯜꯁꯦ ꯍꯋꯥꯏ ꯃꯇꯥꯏ ꯂꯩꯔꯦ ꯍꯋꯥꯏ ꯃꯁꯨꯨꯔꯤ ꯂꯩꯔꯦ ꯎ
ꯎꯝ ꯑꯩꯗꯤ ꯍꯋꯥꯏ ꯃꯨꯆꯨꯔꯤꯗ ꯍꯥꯏꯕ ꯍꯋꯥꯏꯁꯣꯔꯤꯗꯣ ꯏꯗꯣ
ꯑꯩꯅ ꯍꯋꯥꯏ ꯃꯇꯔꯗꯤ ꯌꯥꯝ ꯄꯥꯝꯕꯗꯤ ꯑꯣꯏꯗꯦꯗ ꯃꯇꯔꯗꯤ
ꯎꯝ ꯎꯝ ꯎꯝ ꯍꯦ ꯍꯣꯏ ꯅꯪ ꯆꯣꯏꯁ ꯀꯥꯀꯗ꯭ꯔꯣ ꯍꯣꯔꯦꯟ
ꯉꯁꯤꯗꯤ ꯀꯥ ꯑꯩꯈꯣꯏꯅ ꯕ ꯌꯩꯈ꯭ꯔꯦ ꯄꯨꯡ ꯑꯅꯤꯗ
ꯑꯁ ꯌꯥꯝ ꯌꯥꯝ ꯉꯥꯟꯂꯤꯀꯣ
ꯎꯝ
ꯄꯨꯡ ꯑꯅꯤꯗ ꯚ ꯂꯩꯔꯦ ꯑꯗꯨꯒ ꯄꯨꯡ ꯑꯍꯨꯝ ꯃꯈꯥꯏ ꯑꯗꯨꯒ ꯑꯗꯨꯋꯥꯏꯗ ꯂꯣꯏꯔꯗꯤ ꯑꯃꯨꯛ
ꯎꯝ ꯑꯩꯈꯣꯏꯗꯤ ꯄꯨꯡ ꯑꯍꯨꯝꯗ ꯌꯥꯏꯌꯦ
ꯑꯩꯈꯣꯏꯔꯣꯝꯗꯗꯤ ꯌꯥꯝ ꯉꯜꯂꯤꯗ ꯑꯩ ꯑꯌꯨꯛ ꯑꯗꯨꯅ ꯄꯨꯡ ꯃꯉꯥ ꯃꯈꯥꯏ ꯑꯗꯨꯋꯥꯏ ꯌꯥꯏꯑ
ꯎꯝ
ꯎ ꯆꯥꯔ ꯁꯥꯔꯚꯤꯁ ꯍꯧꯕꯁꯦ ꯄꯨꯡ ꯇꯔꯨꯛ ꯑꯗꯨꯋꯥꯏ ꯍꯧꯔꯦ ꯑꯗꯨꯒ ꯄꯨꯡ ꯃꯥꯄꯜ ꯃꯥꯄꯜ ꯇꯥꯔꯝꯗꯥꯏ ꯑꯗꯨꯝ ꯂꯣꯏꯕꯁꯨ ꯌꯥꯎꯋꯦ ꯃꯥꯄꯜ ꯍꯦꯜꯂꯒ ꯂꯣꯏꯕꯁꯨ ꯌꯥꯎꯋꯦ
ꯎꯝ ꯑꯩꯈꯣꯏꯗꯤ ꯇꯔꯨꯛ ꯃꯈꯥꯏꯗꯒꯤ ꯍꯥꯎꯋꯦ ꯍꯥꯎꯕꯗꯤ
ꯎꯝ ꯅꯣꯏ ꯑꯩꯈꯣꯏꯒꯤ ꯄꯔꯁꯨ ꯅꯨꯡꯉꯥꯏꯕꯅꯤꯅꯦ ꯋꯥꯔꯤꯗꯤ ꯐꯖ ꯂꯩꯌꯦ ꯃ ꯎꯝ ꯅꯨꯡꯉꯥꯏ ꯅꯣꯏ ꯄꯆꯥꯔꯁꯨ
ꯎꯝ
ꯍ
ꯑꯩꯅ ꯖꯨꯕ꯭ꯂꯤ ꯖꯨꯕ꯭ꯂꯤꯒꯤ ꯂꯥꯛꯑꯀꯥꯟꯗ ꯃꯣꯏꯗ ꯇꯨꯝꯕꯅꯤꯅꯦ
ꯎꯝ
ꯑꯩꯈ꯭ꯣꯏ ꯌꯨꯝꯗ
ꯎꯝ
ꯇꯔ ꯅꯨꯄꯤꯁꯨ ꯅꯨꯡꯉꯥꯏꯌꯦ ꯇꯔꯁꯨ ꯅꯨꯡꯉꯥꯏꯌꯦꯕ ꯃꯣꯏꯗ ꯑ ꯅꯣꯏ ꯅꯣꯏ ꯑ ꯅꯨꯃꯤꯠ ꯅꯤꯅꯤꯒꯨꯝꯕꯗꯤ ꯇꯨꯝꯔꯝꯃꯦ ꯑꯗꯨꯒ ꯑꯃꯨꯛ ꯆꯠꯂꯦ
ꯑ ꯆꯥꯛꯁꯨ ꯊꯥꯕ꯭ꯔꯣ
ꯍꯣꯏ ꯆꯥꯛ ꯆꯦ
ꯑꯣ
ꯑꯗꯨꯒꯁꯦ ꯍꯥ
ꯀꯔꯤ ꯀ꯭ꯔꯤ ꯍꯤꯟꯖꯥꯡ ꯊꯣꯡꯂꯤꯦ
ꯑ ꯍꯋꯥ ꯍꯋꯥ ꯃꯈ ꯀ ꯇꯔꯤꯗ
ꯑꯣ ꯑꯗꯨꯝ ꯆꯥꯕꯅꯤ ꯍꯦ ꯎ
ꯍꯕ ꯇ ꯆꯥꯏ ꯃꯣꯏ
ꯎꯝ ꯑꯗꯨꯅꯦ ꯃꯤ ꯂꯥꯛꯄ ꯀꯥꯟꯗꯁꯨ ꯀꯣ ꯑꯍꯥꯎꯕ ꯗꯣ ꯑꯩꯁꯨ ꯅꯨꯡꯉꯥꯏꯇꯦꯕ
ꯎꯝ
ꯑꯗꯨꯝ ꯀ꯭ꯔꯤꯌꯦꯁ ꯂꯩꯔꯁꯨꯣ ꯭ꯔꯁꯨ ꯑꯩꯅ ꯉꯝꯃꯤ ꯃꯈꯩꯗꯤꯀꯣ ꯍꯧꯅ ꯑꯗꯨꯝ ꯆꯥꯍꯟꯅꯤꯡꯕ
ꯑ ꯑꯗꯣ ꯑꯩꯅ ꯈ꯭ꯔꯤꯁꯃꯥꯁꯀꯤ ꯂꯥꯛꯄ ꯃꯇꯝꯗꯅ ꯁꯦ ꯏꯃꯥꯟꯅꯕꯒꯤ ꯃꯕꯣꯛ ꯈꯣꯏꯗꯣ ꯑꯗꯨꯗ ꯑꯃꯨꯛ ꯂꯩꯕ ꯑꯗꯨꯁꯨ ꯅꯨꯡꯉꯥꯏꯗ ꯂꯩꯕ ꯅꯣꯏꯈꯣꯏ ꯃꯤꯁꯤꯡꯗ ꯌꯥꯝ ꯅꯨꯡꯉꯥꯏꯗ ꯌꯥꯝ ꯐꯩꯗ ꯌꯥꯝ ꯆꯝ ꯌꯥꯝ ꯆꯝꯃꯦ
ꯎꯝ ꯑꯩꯣꯏ ꯈꯨꯟꯒꯤ ꯅꯨꯄꯥꯁꯤꯡꯗꯤꯀꯣ ꯅꯨꯄꯤꯁꯨ ꯀꯣꯏꯕ ꯍꯩꯇꯕꯅꯤ ꯉꯥꯎꯁꯤꯟꯅꯕꯗꯨꯁꯨ ꯑꯗꯨꯝ ꯨꯗ ꯈꯔ ꯉꯥꯎꯁꯤꯟꯅꯔꯅꯤ ꯑꯗꯨꯒ ꯀꯦ ꯍꯥꯏꯁꯥ ꯑꯩꯈꯣꯏꯗꯨꯗ ꯍꯧꯖꯤꯛꯐꯥꯎ ꯅꯨꯄꯤ ꯊꯤꯗ꯭ꯔꯤꯕꯀꯣ ꯆꯍꯤ ꯀꯨꯟꯊ꯭ꯔꯥ ꯍꯦꯜꯂꯦꯕ ꯃꯍꯩ ꯌꯥꯝ ꯁꯣꯟꯕ ꯍꯥꯏꯕ ꯇꯥꯔꯦ ꯊꯕꯛꯇꯤ ꯁꯨꯕꯁꯨ ꯂꯣꯏ ꯍꯩꯕ ꯑꯗꯨꯒ ꯒꯦꯟꯁꯨ ꯌꯥꯝ ꯇꯥꯕ ꯑ ꯅꯨꯄꯤꯗꯤ ꯍꯧꯖꯤꯛꯐꯥꯎ ꯊꯤꯔꯛꯇꯦ
ꯅ ꯈꯨꯟꯒꯤ ꯅꯨꯄꯤ ꯌꯥꯝ ꯗꯋꯥ ꯂꯩ ꯑꯗꯨꯗꯤ
ꯑꯌꯥꯝꯕꯅ ꯑꯗꯨꯝ ꯌꯨꯝ ꯄꯥꯟꯅꯈ꯭ꯔꯦꯕ ꯃꯄꯥꯟꯂꯣꯝꯗ ꯈꯨꯟꯗ ꯄꯥꯛ ꯄꯥꯟꯕꯤꯔꯦꯕ ꯎ ꯁꯛ ꯐꯖ ꯐꯖꯕ
ꯑꯗꯨ ꯑꯗꯨꯅꯦ ꯅꯣꯏ ꯈꯨꯟ ꯃꯁꯦꯠꯅꯀꯣ ꯈꯪꯉꯒ ꯂꯧꯕꯗꯗꯤ ꯐꯩꯗꯅ
ꯎꯝ ꯑꯩꯈꯣꯏꯁꯨ ꯍꯥꯏꯅꯔꯤꯕꯅꯤꯅꯦ ꯕ ꯍꯥꯏꯦ ꯐꯖꯕ ꯑꯃꯨꯛꯀ ꯑꯊꯤ ꯑꯊꯤꯕ ꯄꯨꯔꯛꯀꯅꯤ ꯑꯇꯣꯞꯄ
ꯅꯦ ꯅꯨ ꯀꯥꯏ ꯑꯃꯨꯛꯀ ꯍꯜꯂꯛꯄꯤ ꯑꯣꯏꯒꯦꯔꯥ ꯅꯨꯄꯤ ꯑꯗꯨꯝ ꯊꯤꯈꯤꯕ ꯑꯩꯈꯣꯏꯗ ꯃꯍꯧ ꯂꯥꯛꯑꯣ ꯐꯖ ꯐꯖꯕꯅꯦ ꯑꯗꯨꯕ ꯊꯕꯛꯁꯨ ꯀꯟꯕ ꯑꯩꯣꯏ ꯌꯨꯝꯗ ꯑꯇꯣꯞꯄ ꯈꯨꯟꯗ ꯑꯗꯨꯝ ꯌꯨꯝ ꯄꯥꯟꯈꯤꯕ ꯄꯥꯝꯃꯨꯕꯅꯦꯔ
ꯑꯥ ꯅꯣꯏ ꯀ ꯅꯣꯏ ꯀꯨꯟ ꯅꯨꯄꯤꯁꯨ ꯌꯥꯝ ꯌꯥꯝ ꯂꯩꯔꯤꯗ ꯂꯧꯈꯠ ꯂꯄ ꯌꯥꯝ ꯂꯥꯛꯌꯦꯗ
ꯍꯟꯗꯛꯀꯤ ꯎꯝ ꯍꯟꯗꯛꯀꯤ ꯆꯍꯤꯁꯤꯗꯀꯣ ꯑ ꯏꯃꯥꯕꯣꯛꯀꯤ ꯃꯆꯥ ꯑꯍꯟ ꯃꯆꯥ ꯑꯍꯟ ꯑꯣꯏꯕ ꯑꯗꯨ ꯅꯨꯄꯤꯁꯤꯡ ꯁꯥꯛ ꯌꯥꯝ ꯐꯖꯕꯅꯦ ꯑꯇꯣꯞꯄ ꯈꯨꯟꯗ ꯌꯨꯝ ꯄꯥꯟꯈ꯭ꯔꯅꯤ ꯃꯥꯁꯨ
ꯑꯥ
ꯑꯗꯩ ꯑꯩꯈꯣꯏꯅꯗꯤ ꯍꯣꯏ ꯑꯩꯈꯣꯏ ꯏꯃꯥꯈꯣꯏꯅꯗꯤ ꯈꯨꯟꯁꯤꯗ ꯄꯥꯟꯍꯟꯅꯕ ꯀꯟꯅ ꯁꯤ ꯁꯦꯝꯕꯅꯦꯕ ꯑꯗꯨ ꯑꯣꯏꯔꯁꯨ ꯁꯨ ꯃꯁꯥꯗꯨꯅ ꯅꯨꯡꯁꯤꯗ꯭ꯔꯗꯤ ꯀꯔꯤ ꯎꯄꯥꯏ ꯂꯩ ꯄꯥꯅꯤꯡꯗ꯭ꯔꯗꯤ ꯏꯆꯦꯗꯨꯅ ꯄꯥꯝꯗꯕ ꯑꯇꯣꯞꯄ ꯅꯨꯄꯥꯗꯨ ꯅꯨꯡꯁꯤꯈ꯭ꯔꯕꯅꯤꯅ ꯑꯗꯨꯝ ꯍꯣꯡꯕꯤꯈ꯭ꯔꯅꯤꯗ ꯑꯇꯣꯞꯄ ꯑꯇꯣꯞꯄ ꯈꯨꯟꯗꯨꯗ ꯎ ꯃꯁꯛ ꯐꯖꯕꯅꯦ ꯒꯟꯁꯨ ꯇꯥꯕ ꯋꯥꯈꯜꯁꯨ ꯇꯥꯕ
ꯑꯁꯤ ꯁꯤꯒꯨꯝ ꯃꯁꯦ ꯈꯨꯟ ꯈꯨꯟ ꯃꯁꯦꯅꯀꯣ ꯉꯥꯡꯅꯔꯒ ꯇꯧꯕ ꯕꯅꯤꯅꯦ ꯑꯗꯨ ꯇꯧꯕ ꯍꯩꯇꯕꯒꯤ ꯑꯣꯏꯔꯛꯑꯕꯅꯤꯅ ꯈꯨꯟꯒꯤꯁꯦ
ꯑꯁ꯭ꯀꯨꯜꯒꯤ ꯅꯨꯄꯥꯁꯤꯡꯅꯁꯨ ꯑꯣꯏꯕꯅꯤ ꯅꯨꯄꯤ ꯑꯣꯏꯕ ꯍꯩꯇꯕ ꯅꯨꯄꯤꯅ ꯈꯔ ꯌꯥꯔꯣꯏ ꯍꯥꯏꯔꯗꯤꯈ꯭ꯔ ꯃꯁꯥꯅ ꯌꯥꯅꯤꯡꯗꯗꯨ ꯃꯤꯗꯤ ꯅꯨꯡꯁꯤꯅꯔ ꯅꯨꯡꯁꯤꯔꯗꯤ ꯍꯟꯖꯤꯟ ꯍꯟꯖꯤꯟ ꯀ꯭ꯔꯤꯍꯁꯔꯥ ꯅꯨꯄꯤꯒ ꯑꯗꯨꯝ ꯎꯝ ꯅꯛ ꯅꯤꯡꯉꯥꯏ ꯁꯦꯝꯕꯗꯣ
ꯑ
ꯍꯩꯗꯕꯅꯤꯕ ꯑꯗꯨꯒꯨꯝꯕꯗꯨ ꯅꯨꯄꯤꯅ ꯁꯤ ꯇꯧꯕꯤꯔꯗꯤ ꯅꯨꯡꯁꯤꯒꯅꯤ ꯁꯤ ꯃꯥꯏ ꯃꯇꯦꯡ ꯄꯥꯡꯕꯤꯔꯗꯤ ꯅꯨꯡꯁꯤꯒꯅꯤ ꯍꯥꯏꯕ ꯍꯥꯏꯕꯗꯣ ꯑꯗꯨꯒꯨꯝꯕꯗꯣ ꯈꯪꯗꯕꯅꯦꯕ ꯃꯣꯏꯗꯤ
ꯑ ꯑ ꯅꯨꯄꯥꯅꯗꯤ ꯅꯨꯄꯥꯅꯗꯤ ꯄꯥꯝꯃꯗꯤꯀꯣ ꯑꯗꯨꯃꯥꯏꯅ ꯇꯧꯒꯗꯕꯅꯦ ꯑꯗꯨ ꯂꯩꯗꯅ ꯃꯣꯏꯒꯤ ꯊꯕꯛ ꯏꯪꯈꯥꯡ ꯇꯧꯗ꯭ꯔꯁꯨ ꯄꯣꯠ ꯑꯗꯨꯝ ꯇꯧꯔ ꯂꯩꯔꯦ ꯑꯗꯨꯝꯣꯡꯃ ꯅꯣꯡꯃ ꯅꯃ ꯅꯣꯡꯃ ꯅꯗꯤ ꯌꯦꯔ ꯌꯦꯔ ꯀꯅꯤꯕ ꯄꯕꯤꯁꯤꯁꯨ
ꯑꯁ ꯑꯗꯨꯅꯤ ꯑ ꯅꯨꯡꯁꯤꯗꯕ ꯅꯨꯡꯁꯤꯗꯕ ꯍꯥꯏꯕꯁꯤ ꯁꯨꯡꯗꯝ ꯅꯨꯡꯁꯤꯗꯕꯅꯤ ꯍꯥꯏꯕꯗꯣ
ꯑꯥ
ꯑꯩ ꯍꯧꯁꯨ ꯁꯨꯃꯥꯏꯅ ꯂꯩꯌꯦꯕ ꯑꯩꯈꯣꯏ ꯈꯨꯟꯒꯤ ꯅꯨꯄꯥ ꯑꯃꯅ ꯑꯩꯕꯨ ꯌꯥꯝ ꯅꯨꯡꯁꯤ ꯏꯕ ꯄꯣ ꯍꯥꯏꯗꯤ ꯑꯩꯈꯣꯏ ꯁꯟꯗꯦ ꯁ꯭ꯀꯨꯜ ꯁꯟꯗꯦ ꯁ꯭ꯀꯨꯜꯒꯤꯁꯨ ꯑꯣꯏꯔꯣ ꯃꯥ ꯑꯣꯖꯥ ꯑꯣꯏꯌꯦꯕ ꯑꯗꯣ ꯑꯍꯟꯁꯨ ꯑꯣꯏꯈ꯭ꯔꯦ ꯃꯥ ꯗꯣ ꯀꯨꯟ ꯀꯨꯟꯊ꯭ꯔꯥꯒꯨꯝꯕꯥꯅꯤ ꯑꯕ꯭ꯔꯣ
ꯑꯣꯏꯇꯥꯦ
ꯀꯨꯥ ꯁꯅꯦꯕ ꯑꯗꯨ ꯌꯥꯝ ꯅꯨꯡꯁꯤꯌꯦꯕ ꯋꯥ ꯑꯗꯨꯒ ꯎ ꯍꯥꯏꯗꯤ ꯁ ꯑꯗꯨꯝ ꯑꯣꯏꯕꯅꯦꯕ
ꯎꯝ
ꯑꯣ ꯀꯔꯤ ꯍꯥꯏꯁꯤꯔꯥ ꯑꯩꯅ ꯁꯨꯛꯅꯨꯡꯁꯤ ꯅꯨꯡꯁꯤꯗꯕ ꯅꯨꯡꯁꯤꯗꯕ ꯍꯥꯏꯕꯗꯣ ꯃꯥꯅ ꯐꯅ ꯅꯨꯡꯁꯤ ꯅꯨꯡꯁꯤꯕꯤꯔꯁꯨ ꯑꯩꯅ ꯅꯨꯡꯁꯤꯕ ꯉꯝꯗꯕꯗꯣ
ꯅꯪꯅꯁꯨ ꯅꯣꯡꯃꯗꯤ ꯆꯥꯛꯀꯅꯤꯗ ꯑꯗꯨꯕꯨꯗꯤ ꯅꯪꯅ ꯄꯥꯝ ꯍꯧꯖꯤꯛ ꯍꯧꯖꯤꯛꯕꯨꯨꯗꯤ ꯂꯩꯕꯨꯗꯤ ꯂꯩꯔꯔꯕꯅꯤ ꯑꯗꯨꯕꯨꯗꯤ ꯈꯪꯗ꯭ꯔꯦꯀꯣ ꯪ ꯅꯪꯒꯤꯁꯨ ꯂꯩꯔꯃꯅꯤ
ꯎꯝ
ꯅꯪꯅ ꯈꯪꯅꯕꯗꯨꯁꯨ ꯅꯣꯏ ꯈꯨꯟꯒꯤ ꯃꯁꯦꯟ ꯑꯣꯏꯔꯝꯃꯔꯣꯏ
ꯎꯝ ꯃꯥꯅꯦ